ꯇꯥꯕ꯭ꯔꯣ
ꯎꯝ ꯇꯥꯏ
ꯀꯔꯤ ꯇꯥꯎꯔ ꯂꯩꯕ꯭ꯔꯣ ꯍꯧꯖꯤꯛꯇꯤ꯫
ꯑꯁꯁꯤꯡꯖꯨ ꯆꯥꯔ ꯂꯩꯌꯦ꯫
ꯑꯣ ꯑꯁ ꯅꯨꯡꯉꯥꯏꯌꯦꯅ ꯁꯤꯡꯖꯨ ꯆꯠꯅꯤꯡꯉꯦ ꯑꯩꯈꯣꯏꯁꯨ꯫
ꯑ ꯌꯨꯝꯒꯤ ꯁꯦꯝꯕ
ꯑꯣ ꯍꯥꯎꯅꯤꯅ ꯅꯣꯏꯗꯣ ꯑꯦꯛꯖꯥꯝ ꯂꯩꯕꯒꯤ ꯍꯥꯏꯗꯣ ꯋꯥꯈꯜ ꯃꯔꯛ ꯃꯔꯛꯇ ꯋꯥꯕ ꯑꯗꯨꯒꯤ ꯂꯥꯏꯔꯤꯛ ꯄꯥꯕ ꯄꯥꯕ꯭ꯔꯥꯅ ꯈꯟꯕ
ꯂꯩꯕ ꯀꯣꯏꯅ ꯁꯦꯝꯕꯅꯤꯅꯦ꯫
ꯎꯝ꯫ ꯁꯤꯡꯖꯨ ꯆꯥꯅꯤꯡꯉꯦ ꯑꯩꯁꯨ
ꯅꯣꯡꯃ ꯆꯠꯁꯦ ꯑꯦꯖꯥꯝ ꯂꯣꯏꯔꯒ꯫
ꯎꯝ ꯆꯥꯁꯦ ꯀꯨꯏꯔꯦ ꯑꯩꯈꯣꯏꯁꯨ ꯎ ꯅꯥꯗꯕꯩ
ꯒꯤꯗꯨ ꯁꯥꯁꯦꯁ ꯇꯁꯨ ꯍꯥꯏꯅ꯫ ꯀꯣ ꯑꯣ ꯃꯥꯒꯤ ꯁꯤ ꯂꯧꯕꯤꯔꯕ ꯊꯔꯣꯟꯒꯤꯗꯨ ꯑꯣꯏꯅ ꯆꯥꯥꯁꯦꯕ꯫
ꯎꯝ ꯃꯤꯃꯤ ꯈꯔ ꯍꯥꯞꯄꯒꯀꯣ ꯅꯣꯏꯅꯤꯅ ꯂꯥꯛꯄ ꯌꯥꯔꯤ ꯈꯣꯏꯗꯤ ꯌꯥꯏꯗ
ꯍꯣꯏ ꯑꯗꯨꯕꯨ ꯑꯗꯨꯝ ꯆꯠꯂꯒ ꯁꯔ ꯑꯁ ꯆꯩꯔꯥꯎ ꯆꯤꯡ ꯀꯥꯅꯤꯡꯉꯥꯏꯁꯦ ꯃꯤ꯫ ꯑꯩꯅ ꯄ꯭ꯔꯣꯕ꯭ꯂꯦꯝꯁꯦꯅꯤꯡꯉꯦ ꯑꯩꯒꯤ ꯗꯤ ꯁꯅ ꯑꯔꯥꯗꯤ ꯀꯣꯏ ꯄꯁꯟ ꯍ ꯍꯗ ꯆꯤꯡ ꯇꯥꯕꯁꯨ ꯆꯤꯡ ꯇꯥꯕ ꯆꯠꯄ꯭ꯔꯥ꯫ ꯐꯣꯇꯣ ꯀꯥꯕꯁꯨ ꯄꯨ꯭ꯔꯥ ꯃꯤꯁꯤꯡꯁꯦ ꯌꯥꯟ ꯇꯥꯗꯦ꯫
ꯈꯣꯏꯗꯤ ꯐꯣꯇꯣ ꯀꯥꯞꯅꯤꯡꯉꯥꯏ ꯆꯠꯄ ꯅꯠꯇꯦꯗ ꯍꯛꯆꯥꯡꯒꯤ ꯆꯠꯄꯅꯦ꯫
ꯍꯣꯏ ꯑꯗꯨꯅꯦ ꯑꯦ ꯀꯥꯔꯕꯨ ꯀꯣꯏꯔꯦ ꯂꯥꯁ ꯏꯌꯥꯔ ꯀꯗ ꯃꯥꯜꯂ ꯆꯗꯦ ꯆꯠꯂꯦ ꯄꯥꯔꯠꯇꯗꯒꯤ ꯑꯗꯨꯝ ꯂꯩꯍꯧꯗ꯭ꯔꯦ ꯑꯩ꯫ ꯁꯨꯡꯀꯥ ꯀꯥꯗꯕꯒꯤ ꯏꯁꯥꯗꯣ ꯉꯝꯗꯕ ꯑꯗꯨ꯫
ꯨꯟꯗ ꯀꯥꯏ ꯍꯥꯏꯕ ꯇ ꯀꯁꯨꯣ
ꯑꯣ ꯅꯣꯏꯗꯤ ꯃꯨꯁꯔꯨꯝꯁꯨ ꯂꯧꯕ ꯆꯠꯂꯨꯅ꯫
ꯍꯣꯏ ꯂꯥꯁ ꯏꯌꯥꯔꯅꯤꯅ ꯑꯗꯣ
ꯍꯣꯁꯦꯔ ꯑꯣ꯫
ꯎꯝ꯫
ꯅꯣꯏꯅ ꯈꯣꯏꯗꯩ ꯅꯨꯡꯉꯥꯏꯗ ꯅꯣꯏꯗꯩꯩ ꯍꯦꯟꯅ꯫
ꯍꯟꯗꯛꯁꯨ ꯂꯩꯔꯝꯒꯦꯔꯀꯣ꯫ ꯃꯨꯁꯔꯨꯝꯗꯣ ꯍꯟꯗꯛꯁꯨ ꯍꯧꯈ꯭ꯔꯒꯦꯔꯕ꯫
ꯉꯔꯥꯡꯗꯣ ꯑꯗꯨ ꯑꯗꯨ ꯑꯗꯨꯒꯤ ꯃꯨꯁꯔꯨꯝꯗꯣ ꯂꯥꯎꯔꯒ ꯀꯥꯉꯧ ꯉꯧꯋꯦ ꯌꯥꯝ ꯍꯥꯎꯕ ꯅꯠꯇꯦꯗ꯫ ꯀꯔ꯭ꯤꯅꯣꯃꯒꯤ ꯃꯍꯥꯎꯗꯣ ꯇꯣꯡꯉꯥꯜꯂꯦꯕ꯫
ꯎ ꯑꯣ ꯆꯩꯔꯥꯎ ꯆꯤꯡꯗꯒꯤꯔꯥ꯫
ꯇꯦꯍꯦ ꯃꯤꯗꯒꯤ ꯂꯩꯥꯛꯕꯅꯦ ꯆꯥꯝꯃꯒꯤ ꯌꯥꯝ ꯄꯤꯌꯦ꯫
ꯑ ꯌꯥꯏ ꯑꯗꯨꯗꯤ
ꯌꯥꯝꯃꯗꯤ ꯄꯤꯌꯦ꯫
ꯌꯥꯝꯁꯨ ꯁꯔꯤ
ꯑꯗꯣ ꯅꯪ ꯉꯔꯥꯡꯗꯤ꯫ ꯐꯣꯟ ꯑꯣ ꯅꯠꯇꯦ ꯂꯥꯏꯔꯤꯛ ꯄꯥꯈ꯭ꯔꯅꯤꯅ ꯅꯨꯡꯗꯥꯡꯗꯤ
ꯑꯥ ꯍꯣꯏ ꯍꯣꯔꯦꯟꯗꯤ ꯄꯥꯕ ꯇꯧꯒꯦ ꯇ꯭ꯔꯦꯟ
ꯎꯝ꯫
ꯆꯪꯒꯦꯔꯥ ꯆꯪꯉ ꯂꯥꯁ ꯑꯥꯔꯁ ꯅꯨꯡꯉꯥꯏꯕꯅꯦ
ꯄꯥꯁ ꯇꯋꯥꯗꯤ ꯌꯥꯔꯦꯗ ꯃꯥꯛ ꯌꯥꯝ ꯋꯥꯡꯗ꯭ꯔꯁꯨ꯫
ꯄꯥꯁꯃꯥ ꯁꯨꯨꯔꯥ ꯁꯨꯔꯥ ꯈꯪꯗꯦ ꯌꯥꯝꯃꯟꯅꯅ꯫ ꯁꯨꯨ ꯉꯥꯛꯇ ꯈꯔ ꯈꯔ ꯇꯧꯔꯤꯌꯦ
ꯎꯝ
ꯑꯁ ꯑꯩꯈꯣꯏꯒꯤ ꯍꯨꯏꯁꯤꯡꯁꯦ ꯃꯤ ꯑꯃꯅ ꯍꯣꯡꯡꯂꯗꯤ ꯌꯥꯝ ꯆꯦꯟꯕꯅꯦ꯫
ꯎꯝ꯫ ꯅ ꯍꯧꯣꯏ ꯑꯣ ꯀꯥ
ꯑꯩꯣꯏ ꯍꯣꯏ ꯄꯨ ꯀꯣꯏ ꯌꯦ ꯂꯏꯌꯦꯦ
ꯀꯥ ꯀꯌꯥꯗꯥ
ꯃꯆꯥꯗꯣ ꯃꯉꯥꯅꯦ ꯃꯥ ꯃꯃꯥꯗ ꯄꯨꯜꯂꯗꯤ ꯇꯔꯨꯛꯅꯦ ꯑꯁ
ꯌꯣꯟꯕ꯭ꯔꯥ꯫
ꯌꯣꯟꯗꯦꯗ ꯅꯍꯥꯟꯗꯤ ꯌꯣꯟꯗ ꯌꯣꯟꯗꯦ ꯍꯧꯖꯤꯛꯇꯤ ꯆꯥꯎꯈ꯭ꯔꯦꯗ
ꯄꯤꯛꯄ ꯃꯇꯝꯗꯗꯤ ꯌꯥꯝ ꯐꯥꯔꯤ ꯐꯥꯕꯅꯦ꯫
ꯃꯆꯥꯗꯤ ꯀꯌꯥ ꯀꯌꯥ ꯌꯣꯟꯕꯔꯥ ꯑꯗꯥꯗꯤ꯫
ꯎꯝ ꯂꯤꯁꯤꯡ ꯑꯃ ꯑꯣꯏꯔꯝꯕ ꯌꯥꯏ ꯂꯤꯁꯤꯡ ꯑꯃ ꯑꯣꯏꯔꯝꯅꯤ ꯍꯣꯏ꯫
ꯊꯨꯝꯁꯨ ꯌꯥꯝꯝꯃꯦꯀꯣ ꯂꯣꯀꯦꯜꯒꯤꯅꯤꯀꯣ꯫
ꯂꯣꯀꯦꯜ ꯑꯣꯏꯒꯤꯅꯦ ꯍꯣꯏ ꯑꯗꯨ ꯑꯣꯏꯔꯁꯨ ꯃꯣꯏꯗꯤ ꯐꯥꯗꯤ ꯐꯕꯅꯦ ꯌꯥꯝ ꯆꯥꯎ ꯆꯥꯎꯅꯀꯣ꯫ ꯅꯨꯡꯁꯤꯕꯖ ꯇ
ꯈ ꯁꯥꯎꯗꯗꯤ ꯍꯨꯔꯥꯜꯂꯣ ꯀ꯭ꯔꯤꯁꯃꯥꯁꯒꯤ ꯆꯥꯅꯨꯡꯉꯥꯏ꯫
ꯑꯁ ꯆꯟꯅꯤꯡꯗꯦꯗ ꯌꯝ ꯄꯤꯛꯑꯦ ꯍꯧꯖꯤꯛꯗꯤ
ꯀ꯭ꯔꯤꯅꯖꯤ ꯁꯞꯇꯍꯤꯅꯤ
ꯍꯣꯏ ꯈ꯭ꯔꯤꯁꯃꯥꯁ ꯑꯣꯏꯈ꯭ꯔꯗꯤ ꯊꯥꯈ꯭ꯔꯅꯤ ꯆꯥꯅꯤꯉꯥꯏꯒꯤꯗꯤ꯫
ꯎꯝ
ꯍꯨꯔꯥꯜꯂꯒ ꯑꯁꯤ ꯑꯁꯤ ꯂꯩ꯫ ꯀꯥꯏꯗ ꯑꯃꯨꯛ ꯂꯄ ꯂꯥꯛꯄ ꯌꯥꯗ꯭ꯔꯗꯤ ꯑꯃꯨꯛ ꯇꯥꯡꯗ꯭ꯔꯣ ꯑꯁ ꯊꯨꯅ
ꯐꯤ ꯇꯧꯕꯅꯦ ꯫
ꯑꯩꯈꯣꯏꯒꯤ ꯍꯨꯏ ꯍꯨꯏꯗꯣ ꯍꯪꯕ꯭ꯔꯥ꯫
ꯑꯥ꯫
ꯋꯥꯏꯠꯅꯦ ꯐꯖꯕ ꯅꯠꯇꯦꯗ ꯉꯥꯏꯌꯣ ꯑꯕꯦꯟ ꯅꯣꯏ ꯅꯣꯏ ꯂꯩꯀꯥꯏꯒꯤ ꯈꯨꯟꯗ ꯅꯣꯏ ꯂꯩꯀꯥꯏꯒꯤ ꯄꯥꯎ ꯁꯪꯀꯥꯔꯒꯤ ꯁ꯭ꯀꯨꯜ ꯂꯩꯕꯗꯣ ꯈꯪꯉꯦꯅ꯫
ꯎꯝ ꯎꯝ
ꯃꯥꯒꯤ ꯃꯆꯥ ꯅꯨꯨꯄꯥꯗꯣ ꯈꯪꯕ꯭ꯔꯥ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
ꯑ ꯐꯪꯉꯗꯤ ꯃꯆꯥ ꯅꯨꯨꯄꯥꯗꯣ ꯅꯨꯄꯤ ꯊꯤꯈ꯭ꯔꯦ ꯍꯥꯏꯒꯦ ꯇꯧꯕꯅꯤꯗ꯫ ꯅꯣꯏ ꯂꯩꯀꯥꯏ ꯑꯣꯏꯕꯒꯤ ꯍꯪꯉ꯭ꯔꯥꯅ ꯍꯪꯕꯅꯦ
ꯎꯝ ꯑꯩꯈꯣꯏꯗꯤ ꯑꯥ ꯃꯈꯥꯔꯣ ꯑꯃꯨꯛꯀ ꯆꯠꯄꯒꯤ ꯃꯣꯏꯕꯨꯗꯤ ꯌꯥꯝ ꯍꯪꯕ ꯑꯣꯏꯗꯦ꯫
ꯎꯝ꯫ ꯅꯪ ꯏꯁꯤꯡꯖꯗ ꯍꯥꯎꯕ꯭ꯔꯥ ꯑꯁ ꯆꯥꯅꯤꯡꯉꯦꯁꯦ ꯑꯩꯁꯨ
ꯍꯥꯎꯋꯦ ꯌꯦꯟꯗꯦꯝꯅꯦ ꯑꯗꯨꯒ ꯖꯤꯟꯖꯔ ꯂꯦꯞꯀ
ꯑꯣ ꯑꯁ ꯑꯁꯤ꯫ ꯑ ꯑꯁꯤꯒꯤ ꯃꯅꯥꯗꯣ ꯍꯥꯞꯄꯗꯤ ꯍꯥꯎꯗꯤ ꯍꯥꯎꯕꯅꯤꯗ ꯁꯤꯡꯖꯨꯔꯗꯤ ꯑꯗꯨꯝ ꯍꯥꯎꯋꯦ ꯃꯅꯥꯝꯗꯣ ꯅꯨꯡꯁꯤꯌꯦꯕ꯫
ꯑꯗ ꯇ ꯖꯤꯟꯖꯔ ꯂꯦꯞꯇꯦ ꯌꯥꯝꯝ ꯀꯌꯥꯝ ꯑꯋꯦ
ꯑ ꯑꯗꯨ ꯍꯥꯄ꯭ꯔꯗꯤ ꯑꯗꯨꯝ
ꯎꯝ ꯁꯤꯗ ꯑꯗꯨꯗꯤ ꯌꯥꯔꯦ ꯟꯁꯥꯗꯁꯨ ꯍꯥꯎꯋꯦ
ꯅꯣꯏ ꯃꯤ ꯀꯌꯥ ꯆꯕꯔꯥ
ꯃꯤ ꯃꯔꯤ
ꯑꯣ ꯎꯝ
ꯗꯨꯗꯤ ꯑꯗꯨꯝ ꯄꯨꯔꯛꯑꯕ꯭ꯔꯥ ꯅꯣꯏꯗꯥ
ꯑꯁ ꯅꯨꯡꯇꯤꯒꯤ ꯂꯥꯛꯏꯗ ꯍꯣꯏ
ꯃꯥꯒꯤ ꯃꯥꯗꯤ ꯌꯨꯝ ꯍꯣꯡꯁꯨ ꯀꯥꯟꯅꯗꯦ ꯑꯗꯨꯗꯤ
ꯍ ꯍꯣꯏꯗ ꯍꯦꯟꯅ ꯂꯩꯒꯦꯗ ꯃꯥ
ꯃꯥ ꯍꯣꯡꯕꯗꯨ ꯃꯊꯟꯗ ꯂꯩꯕ꯭ꯔꯥ ꯅꯠꯇ꯭ꯔꯒ ꯃꯔꯨꯞꯀ ꯂꯩꯅꯤꯡꯕ꯭ꯔꯥ
ꯎꯝ ꯃꯊꯟꯗꯅꯦ
ꯍꯦ ꯀꯩꯒꯤ
ꯂꯩꯅꯥ ꯈꯣꯏꯗ ꯍꯪꯉꯤꯅꯤꯅ ꯂꯩꯅꯥ ꯈꯣꯏꯗꯣ ꯃꯣꯏ ꯂꯩꯃꯤꯟꯅꯕꯅꯦ
ꯑꯣ ꯔꯦꯟ ꯑꯃꯗ
ꯑꯩꯈꯣꯏ ꯑꯅꯤꯁꯨ ꯑꯩꯈꯣꯏ ꯑꯅꯤꯁꯨ ꯍꯧꯖꯤꯛ ꯂꯝꯕꯤꯗ ꯆꯠꯄ
ꯑꯣ ꯑꯣ
ꯑ ꯀꯔꯤꯅꯣ ꯁꯤꯡꯖꯨ ꯌꯥꯝ ꯆꯥꯅꯤꯡꯉꯦꯗ
ꯅꯣꯏ ꯅꯤ ꯁꯨ ꯆꯥꯔꯣ
ꯃꯤꯃꯤꯗꯣ ꯆꯥꯃꯟꯕꯒꯤ ꯋꯥꯍꯥꯎ ꯋꯥꯕ ꯑꯩꯗꯣ
ꯍꯣꯏ ꯑꯗꯨ ꯆꯩꯔꯥꯎ ꯆꯤꯡꯒꯤꯗꯣ ꯍꯧꯔꯗꯤ ꯊꯤꯕ ꯆꯠꯁꯦ
ꯀꯔꯤꯕ
ꯆꯩꯔꯥꯎ ꯆꯤꯡꯗ ꯅꯣꯏ ꯅꯍꯥꯟ ꯊꯤꯕ ꯆꯠꯕꯗꯨ
ꯎꯝ
ꯊꯣꯏꯗꯤ ꯊꯤꯕ ꯆꯠꯅꯤꯡꯉꯦꯕ
ꯍꯣꯏ ꯃꯤ ꯂꯣꯏꯅꯃꯛ ꯆꯠꯅꯤꯡꯉꯦ ꯆꯠꯅꯤꯡꯉꯦ ꯍꯌꯦꯡ ꯈꯔ ꯅꯍꯥꯟꯗ ꯏꯃꯥꯟꯅꯕꯤ ꯑꯃꯁꯁꯨ ꯀꯣꯜ ꯇꯧꯔꯛꯑꯒ ꯆꯠꯅꯤꯡꯉꯦ ꯍꯥꯏꯌꯦ ꯃꯥꯁꯨ
ꯑꯝ ꯅꯣꯏꯗꯤ ꯕꯨꯠꯁꯨ ꯂꯣꯏ ꯌꯨꯅꯤꯐꯣꯔꯝꯗꯤ ꯁꯨꯈ꯭ꯔꯦ ꯅꯣꯏꯅꯤꯗꯤ
ꯑꯗꯣ ꯂꯥꯎꯕ ꯆꯠꯄꯒꯤ ꯌꯨꯅꯤꯐꯣꯔꯝꯁꯨ ꯂꯥꯛꯑꯦ ꯈꯔꯦ ꯈ꯭ꯋꯥꯏꯗꯤ ꯉ ꯐꯥꯕꯒꯤ ꯌꯨꯅꯤꯐꯣꯔꯝꯁꯨ
ꯂꯣꯢ ꯌꯨꯅꯤꯐꯣꯔꯃ ꯂꯩꯇꯔꯥꯃꯤꯅꯥ
ꯂꯥꯏꯈ꯭ꯔꯦ ꯍꯣꯏ ꯀꯥꯡꯕꯨꯒꯤꯁꯨ ꯑꯗꯣ ꯑꯁꯤꯗ ꯂꯩꯕꯅꯤꯅ ꯉꯍꯥꯛꯇꯣ ꯍꯣꯏꯗꯣ ꯂꯧꯕꯨꯛꯒꯨꯝꯕ ꯂꯩꯇꯕꯅꯤꯅ
ꯎꯝ
ꯑꯁꯤ ꯄꯣꯠꯅꯤ ꯐꯥꯔꯝꯗ ꯏꯁꯤꯡ ꯆꯥꯎꯔꯗꯤ ꯑꯗꯨꯝ ꯏꯁꯤꯡ ꯃꯅꯨꯡꯗ ꯆꯪꯉꯦꯕ ꯑꯗꯨꯒꯤ ꯑꯩꯈꯣꯏꯗꯣ ꯑꯅꯤ ꯑꯩꯈꯣꯏꯗꯣ ꯍꯧꯖꯤꯛ ꯎꯝ ꯂꯝꯕꯤ ꯆꯠꯄꯅꯦ ꯑꯩꯈꯣꯏ ꯏꯊꯥꯟꯇ ꯂꯣꯠꯅ ꯆꯠꯄꯅꯦ ꯍꯥꯏꯗꯣꯛꯇꯕꯤꯔ ꯃꯤ ꯐꯥꯗꯤ ꯐꯥꯗꯦ ꯀꯣꯏꯁꯦ
ꯅꯣꯏ ꯑꯦꯛꯖꯥꯝꯗꯣ ꯗꯦꯠ ꯑꯦꯂꯚꯦꯟꯗ ꯂꯣꯏꯅꯤꯅ
ꯎꯝ ꯍꯥꯟꯅ ꯂꯣꯏꯒꯅꯤꯗ
ꯐꯣꯝꯗꯣ ꯂꯥꯎꯈ꯭ꯔꯣ
ꯄꯩꯁꯥ ꯍꯥꯟꯅ ꯇꯥꯟꯈꯤꯒꯦ ꯑꯩ
ꯃꯤꯁꯦꯡꯅ ꯂꯣꯏꯔꯦꯀꯣ ꯑꯩꯈꯣꯏ ꯑꯦꯟ ꯖꯤ ꯁꯤꯒꯤ ꯌꯨꯅꯤꯐꯣꯔꯝ ꯂꯩꯕꯗꯣ ꯑꯗꯣ ꯑꯗꯣ ꯉꯌꯣ ꯑꯩꯗꯤꯏꯁꯃꯥꯁꯨ ꯄꯤꯊꯣꯛꯈ꯭ꯔꯦ꯫ ꯑ ꯌꯨꯅꯤꯐꯣꯔꯝꯗꯣ ꯁꯦꯠꯂꯒ ꯀꯔꯤꯔꯥ ꯚꯂꯦꯖ ꯒꯥꯔꯗ ꯇꯧꯕ ꯆꯠꯂꯣ ꯍꯥꯏꯌꯦꯦ
ꯃꯥꯒꯤꯦ ꯕꯤꯅꯦꯁ
ꯅꯨꯡꯁꯤꯗꯕꯅ ꯃꯤꯁꯤꯡꯁꯦ
ꯈꯨꯟꯒꯤ ꯆꯔꯁꯨ ꯑꯦꯝ ꯕꯤ ꯁꯤꯗ ꯀꯩꯅꯣꯒꯤꯒꯤ ꯂꯥꯛꯑꯣ꯫ ꯑꯩꯈꯣꯏ ꯌꯨꯅꯤꯐꯣꯔꯝ ꯀꯝꯃꯜꯂꯕꯅ ꯎꯝ
ꯕꯔꯦꯗ ꯍꯥꯞ꯭ꯔꯒ
ꯄꯀꯅꯤꯌꯥ
ꯌꯥꯝ ꯄꯥꯏꯕꯅꯦꯀꯣ ꯍꯈꯣꯏ ꯅꯍꯥꯟ ꯍꯤꯗꯥꯛ ꯀꯥꯞꯄꯗꯣ ꯍꯥꯟꯅ꯫
ꯃꯤꯠꯠꯇꯦ ꯅꯥꯟꯅꯒꯦ ꯍꯥꯡꯒꯗꯧꯕꯗꯨ
ꯑꯕꯨꯁ ꯅꯪꯕꯨ ꯅꯣꯛꯁꯨ ꯅꯣꯛꯇꯕꯤꯗ ꯑꯗꯨꯝ ꯃꯝꯅꯒ ꯂꯏꯅꯤ ꯅꯪ
ꯍꯔꯤ ꯌꯥꯝꯅꯗ ꯃꯃꯟ
ꯈꯪꯗꯦ ꯑꯗꯨꯗ ꯂꯥꯛꯏꯝꯅꯦ ꯆꯪꯉꯣ ꯎꯈ꯭ꯔꯦꯗ
ꯑꯗꯨ ꯍ
ꯂꯣꯔꯤꯄꯨꯁꯨ ꯎꯋꯦ ꯐꯖꯅ ꯃꯥꯒꯤ ꯃꯕꯨꯛ꯫ ꯈꯆꯥ ꯇꯒ
ꯃꯥ ꯁꯃꯅꯤꯀꯣ
ꯑꯩ ꯅꯣꯀꯅꯣ ꯀꯤꯌꯥ ꯏꯗꯤ
ꯍꯥꯏꯗꯧꯔꯗꯤ ꯑꯩꯈꯣꯏꯅꯦ ꯕꯤꯖꯤꯅꯦꯁ ꯐꯦꯜ ꯇꯧꯈ꯭ꯔꯅꯤ
ꯑꯗꯨꯅꯦ
ꯗꯨꯏꯅꯤ ꯐꯣꯝꯗꯣ ꯂꯥꯏꯔꯤ ꯇ꯭ꯔꯦꯒꯨꯝꯗ ꯂꯩꯅꯤꯡꯕ ꯃꯤꯂꯩꯔꯗꯤ꯫ ꯊ꯭ꯔꯤ ꯍꯟꯗ꯭ꯔꯦꯠꯨꯝꯕ ꯍ ꯉꯥꯛꯑꯣꯔ ꯇꯣꯏꯔꯨꯔꯁꯨ ꯑꯩ ꯌꯣꯟꯒꯦ ꯍꯥꯏꯔ
ꯑꯁꯤ ꯔꯦꯁꯃꯥ ꯔꯦꯁꯃꯥꯗꯣ ꯂꯧꯒꯦꯅ ꯍꯥꯏꯕꯅꯦꯕ ꯄꯩꯁꯥ ꯄꯤꯒꯦꯅ ꯑꯩꯈꯣꯏꯁꯨ ꯑꯗꯨꯝ ꯐ꯭ꯔꯤꯗ ꯐꯪꯕꯅꯤꯅ ꯑꯗꯨꯝ ꯂꯥꯛꯋ ꯍꯥꯏꯕꯅꯦ ꯑꯩꯈꯣꯏ ꯃꯄꯨꯅ ꯅꯤꯕ ꯂꯥꯛꯄ ꯅꯣꯏ ꯅꯣꯡ ꯆꯨ ꯇꯝ ꯑꯣꯏꯕꯅꯤ ꯃꯥꯒꯤꯗꯣ ꯁꯨꯔꯒ ꯀꯪꯗꯅꯕ ꯃꯥꯜꯂꯦ
ꯃꯥꯅꯦꯕ꯫
ꯑꯗꯨ ꯇ꯭ꯔꯦꯛꯄꯨꯗꯤ ꯍꯥꯞꯄ ꯅꯨꯡꯉꯥꯏ ꯑꯩꯈꯨꯅꯁꯨ ꯂꯥꯎꯒꯨꯝꯕ ꯆꯠꯄ ꯃꯇꯝꯗ ꯍꯥꯞꯄ ꯅꯨꯡꯉꯥꯏꯅꯤ
ꯍꯪꯒꯣꯏ ꯊꯤꯅꯉꯥꯏ ꯑꯗꯨꯗꯣ ꯍꯥꯞꯄꯔ ꯅꯣꯏ ꯌꯨꯝ ꯇꯨꯝꯕ ꯂꯥꯛꯀꯩ ꯍꯪꯉꯣꯏ
ꯑꯁ ꯂꯨꯁꯤꯗ꯭ꯔꯣ ꯅꯣꯏꯒꯤ ꯌꯨꯅꯤꯐꯣꯔꯝꯁꯨ
ꯅꯣꯏꯒꯨꯝꯅꯔꯦꯡ ꯀꯣꯜ ꯂꯩꯇꯦ ꯑꯩꯈꯣꯏꯗꯤ
ꯔ ꯔꯦꯟ ꯀꯣꯗ ꯔꯦꯅꯤꯀꯣ ꯑꯗ ꯌꯨꯝꯗ ꯊꯥꯈ꯭ꯔꯦꯗ ꯀ ꯀꯅꯣ
ꯎꯝ꯫ ꯀꯁꯇꯤ ꯃꯥꯎꯆ ꯑꯗꯨꯗꯤ ꯋꯥꯇꯔꯄ꯭ꯔꯨꯐꯇꯣ꯫
ꯑꯁ ꯉꯝꯝꯕꯣꯗ ꯣ ꯍꯥꯥꯄꯗꯤ ꯌꯥꯔꯦꯗ
ꯎꯝ ꯍꯣꯏꯁꯨꯈꯣꯏꯅꯤꯁꯨ ꯒꯝꯕꯣꯠ ꯊꯤꯕ ꯍꯧꯔꯒꯦ
ꯌꯥꯝ ꯇꯥꯡꯅꯦ ꯆꯍ ꯆꯥꯝꯃꯔꯤ ꯆꯍꯨꯝ ꯌꯥꯡꯈꯥꯏꯔꯣꯀꯣ ꯑꯩꯈꯣꯏ ꯐꯪꯕꯗꯣ ꯃꯤ ꯌꯥꯝ ꯂꯥꯎꯕ ꯌꯦꯟ ꯑꯍꯨꯝꯒꯨꯝꯕꯂ ꯗꯣꯃꯥ ꯌꯨꯅꯥ ꯈꯪꯅꯕꯅꯕꯣ ꯑꯩꯈꯣꯏꯗ ꯂꯧꯒ ꯑꯃꯨꯛ ꯕꯖꯥꯔꯗꯅꯦ꯫
ꯑꯁ ꯇ꯭ꯔꯦꯛꯇꯨ ꯁꯥꯎꯅꯤꯡꯉꯦ ꯑꯩꯒ ꯁꯨꯕꯦꯁꯇꯔꯒ ꯑꯆꯤꯗꯣ ꯑꯩꯈꯣꯏ ꯑꯍꯨꯝꯗꯤ ꯄꯩꯁꯥ ꯄꯤꯔ ꯂꯩꯕꯗꯨꯒ
ꯅꯣꯏꯗꯣ
ꯎꯝ
ꯅꯣꯏꯗꯣ ꯂꯥꯎꯋꯦꯀꯣ ꯑꯩꯈꯣꯏꯗꯤ ꯐ꯭ꯔꯤꯗ ꯐꯪꯉꯦꯅ꯫ ꯑꯣ
ꯌꯨꯝ ꯑꯁ ꯈꯣꯡꯒ꯭ꯔꯥꯕꯨꯗꯤ ꯑꯩꯗꯤ ꯋꯤꯟꯇꯔꯗ ꯑꯣꯏꯗꯤ ꯃꯔꯃꯥꯗꯗꯤ ꯑꯗꯨꯝ ꯁꯦꯠꯂꯦ
ꯑꯁ ꯑꯗꯣ ꯌꯥꯝ ꯆꯥꯎꯃꯟꯕꯒꯤ ꯍꯥꯞꯄ ꯅꯨꯡꯉꯥꯏꯇꯦꯗ
ꯍꯣꯏ ꯅꯪꯒꯤꯗꯣ
ꯍꯠꯆꯥ ꯍꯧꯔꯒ
ꯎꯝ꯫
ꯄꯤꯛꯁꯨ ꯄꯤꯛꯄꯒꯤꯅꯦ ꯑꯗꯨ ꯑꯣꯏꯔꯁꯨ ꯆꯥꯎꯕꯅꯤꯅꯦꯕ ꯃꯣꯏꯗꯣ ꯍꯦꯟ ꯃꯜꯂꯦ꯫ ꯁꯤꯇ
ꯕꯤꯜꯒ ꯀꯩꯅꯣ ꯚꯕꯨꯠꯄꯨꯗꯤ ꯏꯅꯥꯎ ꯅꯨꯄꯥꯅ ꯂꯧꯈ꯭ꯔꯕꯅꯦ ꯎꯝ
ꯀꯔꯤꯗ ꯑ ꯑꯩꯈꯣꯏ ꯔꯣꯡꯃꯩꯒꯤ ꯑꯉꯥꯡꯁꯤꯡꯗꯣ ꯄꯤꯈ꯭ꯔꯕꯅꯦ ꯑꯗꯣ꯫
ꯑꯩꯗꯤ꯫ ꯑꯥ ꯅꯪꯒꯤ ꯃꯩꯇꯩ ꯅꯨꯄꯥ ꯑꯃꯗꯨꯅ ꯂꯧꯈ꯭ꯔꯦ ꯍꯦ ꯁꯨꯡ ꯀꯅꯤꯔꯣ
ꯃꯣꯏꯗ ꯄꯤꯔꯒ ꯀꯅꯥꯁꯨ ꯀꯅꯥꯗꯦ꯫
ꯑꯩ ꯄꯤꯗꯤ ꯄꯤꯔꯦ ꯀꯅꯥꯉꯣꯟꯗ ꯄꯤꯕ꯭ꯔꯥ ꯀꯥꯎꯈ꯭ꯔꯦ ꯃꯁꯥ ꯅꯤꯡꯁꯤꯡꯗꯦ꯫
ꯑꯃꯒ ꯄꯗꯨꯗꯤ ꯑꯁ꯫